ꯑꯥ ꯑꯥ ꯍꯋꯥꯏꯖꯥꯔ ꯆꯥꯏ ꯍꯥꯏꯕ
ꯀ꯭ꯔꯤꯒꯤ ꯍꯋꯥꯏꯖꯥꯔ ꯆꯥꯕ꯭ꯔꯥ ꯑꯁ ꯅꯝꯊꯤꯒꯅꯤꯗ
ꯑꯁ ꯅꯪꯅ ꯍꯋꯥꯏꯖꯔ ꯀꯧꯔꯒ ꯑꯩꯉꯣꯟꯗ ꯀꯧꯔꯤꯔꯣ ꯑꯁ ꯑꯩ ꯅꯨꯡꯉꯥꯏꯇꯦꯗ
ꯍꯋꯥꯏꯖꯥꯔꯖꯦ ꯃꯣꯖꯥ ꯃꯅꯝ ꯅꯝꯕ꯭ꯔꯥ ꯅꯠꯇ꯭ꯔꯒ ꯃꯣꯖꯥꯅ ꯍꯋꯥꯏꯖꯥꯔ ꯃꯅꯝ ꯅꯝꯕ꯭ꯔꯥ ꯍꯥꯥ ꯀꯔꯤ ꯑꯦ ꯀꯔꯤ ꯀꯅꯥꯅ ꯀꯔꯤ ꯂꯧꯔꯕ ꯍꯋꯥꯏꯖꯥꯔꯅ ꯃꯣꯖꯥ ꯃꯅꯝ ꯅꯝꯃꯤꯔꯥ ꯅꯠꯇ꯭ꯔꯒ ꯃꯣꯖꯥꯅ ꯍꯋꯥꯏꯔꯥꯅ ꯅꯝ ꯅꯝꯕꯤꯔꯕ
ꯑꯁ ꯅꯪꯒꯤꯁꯤꯗꯤ ꯂꯨꯍꯦ ꯅꯪꯒꯤ ꯋꯥꯍꯪꯗꯨꯗ ꯂꯨꯑꯦꯕ ꯑꯩꯗꯤ ꯍꯋꯥꯏꯖꯥꯔ ꯍꯋꯥꯏ ꯖꯥꯔ ꯃꯅꯝꯁꯨ ꯅꯝꯗ꯭ꯔꯤ ꯅꯪꯗꯤ ꯅ ꯅꯝꯒꯅꯤꯅ
ꯅꯪ ꯅꯪ ꯃꯤ ꯅꯪ ꯅꯪꯖ
ꯑꯩ ꯋꯥꯏꯖꯥꯔ ꯀꯧꯗꯦ
ꯑ ꯍꯋꯥꯏꯖꯔ ꯑꯁ ꯑꯗꯨ ꯑꯗꯨꯁꯨ ꯍꯥꯏꯕ ꯍꯩꯇꯕ ꯎꯝ ꯑꯗꯨꯁꯨ ꯑꯩ ꯍꯥꯏꯕꯤꯌꯨꯔꯥ
ꯑꯥ ꯍꯥꯥ
ꯑꯗꯨꯗꯣ ꯎꯝ ꯅꯪꯒꯤ ꯃꯤꯡ ꯁꯅꯥ ꯑꯥ ꯁꯅꯥꯕꯨꯟ
ꯎꯝ ꯑꯗꯨꯝ ꯊꯣꯟꯕꯤꯈ꯭ꯔꯥ
ꯁꯅꯥꯕꯨꯟꯗꯤ ꯈꯪꯕꯔꯥ
ꯎꯝ ꯈꯪꯉꯦ ꯈꯪꯉꯦ ꯈꯪꯉꯤꯅꯦ ꯈꯪꯉꯤꯅꯦ ꯎꯝ ꯃꯄꯣꯛꯇ ꯆꯥꯎꯔꯒ
ꯑꯗꯨ ꯀꯔꯤꯔꯕ ꯀꯔꯤ ꯄꯣꯠꯔꯕ ꯀꯔꯤ ꯊꯝꯅꯤꯉꯥꯏꯔꯕ
ꯏꯁꯤꯡ ꯊꯝꯅꯤꯡꯉꯥꯏꯅꯤꯅ
ꯑꯣ ꯆꯨꯝꯃꯦ ꯆꯨꯝꯃꯦ ꯀꯣꯏꯁꯟ ꯍꯪꯉꯁꯤꯔ ꯑꯗꯨ ꯑꯩꯗꯤ ꯑꯩꯗꯤ ꯍꯋꯥꯖꯥꯔ ꯊꯝꯃꯦ ꯑꯗꯨꯗ
ꯑꯗꯨ ꯅꯪꯦ ꯋꯥꯖꯅꯤꯗ ꯅ
ꯍꯝ ꯍꯣꯏ ꯌꯥ ꯇ ꯑꯩ ꯑꯩ ꯏ ꯃꯤꯅꯤ ꯃꯣꯖꯥꯅꯦ
ꯅꯪ ꯀꯥ ꯐꯥꯎ ꯆꯪꯂꯝꯕ ꯌꯥꯔꯣꯏꯕ ꯆꯪꯉꯛꯄ ꯌꯥꯔꯣꯏꯕ ꯃꯨꯖ ꯅꯝꯅ ꯍꯋꯥꯏꯖꯅ ꯇꯜꯂꯦꯗ ꯑ ꯍꯅꯗꯗ ꯅꯪꯕꯨ
ꯎꯝ ꯅꯗꯤ
ꯅꯪꯗꯤ
ꯎꯝ ꯑꯩꯒꯤ ꯔꯨꯝꯗꯗꯤꯀꯣ ꯍꯦꯛ ꯆꯪꯕꯗ ꯑꯣꯛꯁꯥ ꯃꯅꯝ ꯉꯥ ꯊꯣꯡꯕ ꯃꯅꯝ ꯁꯟ ꯊꯣꯡꯕ ꯃꯅꯝ ꯁꯟ ꯊꯣꯡꯕ ꯀꯨꯀꯔꯗ ꯀꯥꯝꯕ ꯃꯅꯨꯡꯁ ꯊꯣꯡꯕꯗꯣ ꯑꯣ ꯍꯥꯎꯔꯅꯤꯅꯦ
ꯑꯦꯁ ꯔꯨꯝꯗꯕꯨ ꯍꯦꯟꯖꯥꯡ ꯃꯅꯝ ꯅꯕꯗꯤ ꯀꯃꯥꯏꯅ ꯇꯨꯝꯒꯅꯤ ꯇꯨꯝꯐꯝꯝꯗꯟꯗ ꯏꯁ ꯅꯪꯁꯨ ꯈꯔ ꯈ ꯈꯔ ꯈꯔ ꯈꯜꯂꯨꯅꯦ ꯅꯪ ꯅꯪ ꯏ ꯉꯥꯛꯛꯇ ꯈꯅꯤꯡꯒꯅꯤꯅꯦ ꯀꯩ ꯀꯅꯥ
ꯀꯅꯥꯁꯨ ꯆꯪꯪꯂꯣꯏꯌꯦ ꯑꯩꯒꯤ ꯔꯨꯝꯗꯤꯦ ꯏꯊꯟꯇꯅꯦ ꯑꯩ ꯏꯊꯟꯇ ꯑꯗꯨꯝ ꯂꯩꯒꯅꯤꯒ ꯑꯁ ꯀꯔꯤ ꯍꯨꯔꯥꯟ ꯅꯪ ꯍꯨꯔꯥꯜꯂꯁꯨ ꯍꯋꯥꯏꯖꯔ ꯍꯨꯔꯥꯜꯂꯒ ꯆꯠꯂꯣ ꯑꯩ ꯑꯩꯒꯤ ꯔꯨꯝꯗꯗꯤ ꯍꯨꯔꯥꯏꯁꯦ ꯍꯋꯥꯏꯖꯔ
ꯑꯁ ꯑꯩꯗꯤ ꯍꯋꯥꯏꯖꯥꯛ ꯀꯌꯥ ꯄꯥꯝꯅꯕ
ꯑꯣ ꯄꯥꯃꯨ ꯑꯦꯁ ꯍꯋꯥꯏꯖꯥꯅꯦ ꯑꯃꯤ ꯍꯋꯥꯏꯖꯥꯎ ꯊꯣꯡꯕꯗ ꯑꯁ ꯃꯤ ꯀꯩꯅꯣ ꯇꯧꯔꯤꯅꯤꯅꯦ ꯃꯃꯤꯡꯒ ꯆꯠꯂꯤꯅꯤꯅꯦ
ꯑꯣ ꯅꯪꯁꯨ ꯍꯋꯥꯏꯖꯥꯔ ꯑꯗꯨꯝ ꯊꯣꯡꯈ꯭ꯔꯣ
ꯍꯋꯥꯏꯖꯥꯔ ꯑꯗꯨꯝ ꯊꯣꯡꯉꯦ ꯑꯩ ꯍꯋꯥꯏꯖꯥꯔ ꯑꯗꯨꯝ ꯍꯧꯖꯤꯛꯁꯨ ꯊꯣꯡꯕ ꯊꯣꯡꯉꯒ ꯂꯩ
ꯑ ꯋꯥꯔꯤꯔꯤ ꯁꯤ ꯌꯥꯝꯅꯨꯡꯉꯥꯏ
ꯅꯨꯡꯉꯥꯏꯔꯦ ꯍꯣꯏ ꯍꯋꯥꯏꯖꯥꯔ ꯃꯇꯥꯡꯗ ꯑꯇꯣꯛꯑ ꯑꯁꯤꯗ ꯍꯋꯥꯏꯖꯥꯔ ꯃ ꯅꯝꯅꯝ ꯊꯔꯦꯗ ꯍꯋꯥꯏꯖꯔ ꯋꯥꯔꯤ ꯂꯤꯕ ꯍꯕ ꯅꯝꯂꯝꯃꯦꯕ ꯌꯥꯝ ꯀꯜꯂꯦꯕ ꯍꯋꯥꯏꯖꯦ ꯆꯥꯁꯦ
ꯎꯝ ꯅꯪ ꯊꯝꯕꯅꯤꯅ
ꯍꯋꯥ ꯈꯔ
ꯎꯝ ꯍꯥꯏꯔꯣ ꯍꯥꯏꯔꯣ ꯍꯥꯏꯔꯣ ꯀꯩꯁꯨ ꯀꯥꯏꯗꯦ ꯀꯩꯁꯨ ꯀꯥꯏꯗꯦ
ꯑꯁ ꯑꯩ ꯆꯤꯟꯁꯨ ꯌꯥꯔꯦ
ꯁꯤꯟ ꯌꯥꯗ꯭ꯔꯦ ꯀꯔꯤꯒꯤ
ꯋꯥ ꯋꯥꯁꯦ ꯑꯗꯨꯝ ꯁꯣꯏꯔꯒ ꯂꯩꯔꯦ ꯋꯥ ꯍꯥꯏ ꯍꯥꯏꯕ ꯍꯩꯕ ꯍꯥꯏꯕ ꯍꯩꯔꯁꯨꯀꯣ ꯆꯤꯟꯗ ꯁꯣꯏꯔꯦ ꯑꯁ
ꯑꯣ ꯀꯣꯛꯇꯗꯤ ꯂꯣꯏꯅ ꯈꯪꯕ ꯉꯪꯊꯣꯛꯂꯛꯄꯗ ꯑꯥ ꯉꯪꯊꯣꯛꯄ ꯃꯇꯝꯗ ꯌꯥꯗꯕ
ꯊꯂ ꯄꯕ ꯇ ꯍꯣꯏ ꯅꯅꯨꯡꯅꯤꯡꯉꯦ ꯅꯣꯛꯅꯤꯡꯉꯦ ꯅꯣꯛꯄꯁꯨ ꯍꯛꯆꯥꯡ ꯐꯩꯌꯦ ꯍꯥꯏꯑꯦ
ꯎꯝ ꯑꯩꯗꯤ ꯅꯣꯡꯃꯟꯕꯩꯔꯥ ꯍꯛꯆꯥꯡ ꯐꯠꯇ꯭ꯔꯦꯗ
ꯑꯁ ꯈ ꯍꯋꯥ ꯂꯥ ꯃꯤ ꯑ
ꯄꯖꯥ ꯃꯍꯤꯗꯤ ꯍꯥꯎꯕꯅꯦ
ꯎꯝ ꯊꯛꯑ ꯑꯗꯨ ꯊꯛꯑꯒ ꯍꯛꯆꯥꯡ ꯐꯕꯅꯦ ꯑꯩꯗꯤ ꯍꯥꯏ ꯅꯠꯇꯦꯗ
ꯑꯩ ꯍꯋꯥꯏꯖꯥꯔꯗꯨ ꯃꯍꯤꯗꯣ ꯊꯣꯐꯝ ꯃꯇꯝꯟꯗ ꯌꯥꯝ ꯊꯣꯛꯂꯛꯀꯅꯤꯅ ꯑꯗꯨ ꯂꯧꯔꯣ ꯑꯗꯨꯒ ꯆꯤꯅꯤ ꯊꯝꯈ꯭ꯔꯣ ꯑꯁ ꯑꯅꯦ
ꯍꯣꯏꯅꯦ ꯃꯥꯔꯦ ꯄ ꯍꯥꯥꯎ ꯑ ꯃꯥꯔꯦ ꯍꯛꯆꯥꯡ ꯐꯕꯅꯤꯅꯦ ꯑꯗꯨꯒꯨꯝꯕꯗꯣ ꯈꯔ ꯊꯛꯑꯣꯅꯦ ꯑꯩ ꯌꯦꯟꯒ ꯀꯔꯤ ꯕꯣꯏꯂꯔꯒꯨꯝꯕ ꯆꯥꯕ ꯁꯔꯨꯛꯄꯨꯗꯤ ꯍꯋꯥꯏꯖꯥꯗ ꯊꯛꯑꯅꯦ
ꯑꯁ ꯅ ꯆꯂ ꯀꯗꯤ ꯑꯥ ꯑꯗꯨ ꯑꯥ ꯍꯛꯆꯥꯡ ꯐꯕ ꯑꯃ ꯂꯩꯌꯦ ꯆꯥꯛ ꯊꯣꯡꯕ ꯃꯇꯝꯗ ꯍꯧꯖꯤꯛ ꯃꯇꯝꯗꯤ ꯑꯥ ꯒ꯭ꯦꯁꯀꯨꯝꯕꯅ ꯊꯣꯡꯅꯤꯅ ꯆꯥꯕ ꯐꯥꯎ ꯐꯪꯗ꯭ꯔꯦꯕ ꯑꯦ ꯆꯥ ꯊꯛꯄ ꯐꯥꯎ ꯐꯪꯗ꯭ꯔꯦꯕ ꯀꯩꯅꯣ ꯐꯪꯕ ꯃꯇꯝꯗ ꯃꯥꯒꯤ ꯀꯩꯅꯣ
ꯈꯪꯉꯦ ꯈꯥꯡꯉꯦ ꯃꯍꯤ ꯊꯣꯛꯔꯛꯄꯗꯣ ꯑꯦ ꯎꯝ ꯎꯝ ꯆꯤꯅꯤ ꯆꯤꯅꯤꯒꯀꯣ ꯇꯧꯔꯒ
ꯑꯁꯗ ꯆ ꯐꯅꯤꯅꯦ
ꯎꯝ ꯑꯣ ꯒ꯭ꯌꯥꯁꯇꯗꯤ ꯊꯣꯛꯇ꯭ꯔꯦꯕ ꯆꯦꯡ ꯆꯥ ꯑꯃꯒꯤ ꯃꯍꯤ ꯑꯣꯏꯅ ꯊꯛꯀꯗꯕꯅꯤ
ꯑꯗꯨꯗꯤ ꯅꯍꯥꯟ ꯇꯥꯛꯑꯣ ꯑꯗꯨꯒꯨꯝꯕꯗꯣ ꯑꯗꯨꯒꯨꯝꯕꯗꯣ ꯁꯝ ꯁꯝ ꯆꯥꯕꯕ
ꯁꯝ ꯆꯥꯝꯕ ꯆꯦꯡꯍꯤ ꯃꯅꯥꯗꯣ ꯑꯗꯨꯒ ꯇꯧꯔꯒ ꯐꯨꯠꯂꯒ ꯁꯝ ꯐꯕꯅꯦ
ꯎꯝ ꯆꯦꯡ ꯆꯦꯡ ꯆꯦꯡ ꯆꯦꯡꯒꯤ ꯃꯍꯤꯗꯣ ꯁꯝꯅ ꯂꯨꯕ
ꯍ ꯑꯩꯁꯨ ꯇꯧꯋꯦ ꯍꯥꯟꯅ ꯑꯗꯨ ꯑꯜꯗ ꯁꯦꯝꯕ ꯈꯣꯠꯄ ꯁꯝ
ꯑꯣ ꯁꯝꯗꯤ ꯌꯥꯝ ꯂꯨꯅ ꯇꯧꯒꯗꯕꯅꯤ ꯁꯝꯅꯥꯥꯡꯅꯅꯦ
ꯍꯣꯏ ꯁꯝꯂꯥꯡ ꯍꯋꯥꯏꯖꯥꯒꯤ ꯁꯝꯂꯥꯡ
ꯎꯝ ꯑꯁ ꯅꯪꯒꯤ ꯍꯋꯥꯏꯖꯥꯔꯒꯤ ꯁꯝꯅꯥ ꯍꯥꯏꯗꯤ ꯁꯝꯅꯥꯝ ꯁꯝꯗꯤ ꯌꯥꯝ ꯐꯔꯝꯒꯅꯦꯕ ꯑꯗꯨꯝꯕꯅꯝꯗꯤ ꯌꯥꯝ ꯀꯜꯂꯝꯒꯨꯅꯤꯕ
ꯍꯣꯏꯖꯥꯔ ꯃꯅꯝ ꯌꯦ ꯑꯁ ꯃꯄꯥꯟ ꯊꯣꯛꯄ ꯌꯥꯗ꯭ꯔꯦ ꯃꯤ ꯂꯣꯏꯅ ꯉꯥ ꯉꯥꯎꯔꯒ ꯇꯥꯔꯅꯤꯅꯦ ꯁꯣꯔꯣꯛꯇ
ꯍꯋꯥꯏꯖꯥꯔ ꯃꯅꯝꯖꯤꯗꯤ ꯏꯁ ꯎꯕ ꯐꯥꯎ ꯌꯥꯗꯕꯅꯦ ꯃꯤ ꯃꯤꯃꯥꯅꯕ ꯐꯥꯎ ꯆꯠꯄ ꯇꯜꯂꯦ ꯑꯩꯗꯤ ꯑꯗꯨ ꯆꯥꯈ꯭ꯔꯗꯤ ꯃꯅꯝ ꯀꯜꯂꯤꯕ ꯑꯗꯨ ꯑꯗꯨꯁꯨ ꯀꯜꯂꯦ ꯑꯗꯨꯒ ꯌꯦꯟꯖꯥꯛꯇꯣ ꯌꯦꯟꯖꯥꯛꯇꯣ ꯈꯪꯕ꯭ꯔꯥ
ꯐꯣꯟꯗꯁꯨꯨꯝ ꯃꯅꯝ ꯊꯣꯛꯑꯦ ꯅꯪꯒꯤꯗꯤ
ꯎꯝ ꯅꯪ ꯅꯪ ꯆꯥꯕꯅꯤꯅ
ꯅꯪ ꯅꯪ ꯆꯥꯏꯌꯦ ꯎꯝ
ꯑꯗꯨ ꯆꯥꯔꯣ ꯃꯤ ꯃꯥꯡꯗꯁꯨ ꯆꯠꯄ ꯅꯨꯡꯉꯥꯏꯇ꯭ꯔꯦ ꯑꯗꯨꯗ ꯃꯣꯏ ꯊꯣꯛꯑꯒꯅꯤ ꯃꯣꯏ ꯊꯣꯛꯄ ꯃꯇꯝꯗꯁꯨ ꯃꯅꯝꯁꯨ ꯀꯜꯂꯅꯤ
ꯑꯁ ꯀꯔꯤꯔꯥ ꯃꯣꯏ ꯊꯣꯛꯄ ꯀꯥꯏꯅ ꯑꯩꯈꯣꯏꯗꯤꯕꯨ
ꯑꯦ ꯃꯤ ꯑꯦꯐꯥꯎ ꯐꯥꯎꯥꯎ ꯃꯤꯁꯨ ꯃꯣꯏ ꯊꯣꯛꯏꯅꯤꯅꯦ
ꯑꯩꯗꯤ ꯑꯩꯗꯤ ꯐꯋꯥꯕꯝ ꯃꯤ ꯅꯠꯇꯦꯍꯦ
ꯁꯥꯐꯥꯎꯃꯣꯏ ꯊꯣꯛꯏꯅꯦ
ꯎꯝ ꯅꯪ ꯅꯪ ꯅꯪ ꯅꯪ ꯊꯣꯛꯑꯣ ꯍꯧꯖꯤꯛ ꯇꯥꯥꯒꯦ
ꯑ ꯁꯖꯤꯗꯤ ꯃꯇꯥꯡ ꯆꯥꯗꯦ
ꯑꯦ ꯀꯔꯤꯒꯦ
ꯈꯪꯗ꯭ꯔꯦ
ꯅꯨꯡ ꯁꯤꯠ ꯂꯩꯇꯦ ꯍꯧꯖꯤꯛꯇꯤ ꯎꯝ ꯍꯔꯦꯟ ꯈꯔꯁ ꯁ꯭ꯇꯣꯔ ꯑꯍꯍꯍ ꯄꯝꯗ ꯆꯠꯂꯣ ꯄꯝꯗ
ꯑꯗꯨꯒ ꯊꯥꯔꯛꯀꯦ ꯃꯣꯏ ꯊꯣꯛꯄ
ꯑꯣ ꯑꯁ ꯑꯁ ꯇꯜꯂꯦꯍꯦ ꯃꯅ ꯅꯝꯒꯗꯕ ꯃꯥꯂꯦ
ꯉꯝꯃꯣꯏ ꯍꯥꯏ ꯑꯩꯒꯤꯗꯤꯅꯦ ꯌꯥꯝ ꯅꯨꯡꯁꯤꯕꯅꯦ
ꯑꯗꯨ ꯃꯈꯣꯟ ꯀꯜꯂꯗꯤ ꯃꯅꯝ ꯅꯝꯗꯦꯀꯣ ꯃꯣꯏꯁꯦ ꯃꯈꯣꯟ ꯊꯣꯛꯇꯕ ꯃꯣꯃꯣꯏꯁꯤꯗꯤ ꯑꯁ ꯔꯥ ꯀꯥꯕꯅꯤꯍꯦ ꯇꯧꯕꯗ
ꯑ ꯑꯩ ꯅꯪ ꯊꯣꯛꯂꯛꯑꯝꯒꯅꯤ ꯑꯗꯨꯗꯤ ꯅꯪ ꯈꯉꯒ ꯔꯦꯠ ꯔꯦꯠ ꯑꯩ ꯈꯪꯉꯤ ꯅꯪ ꯃꯣꯏ ꯊꯣꯒꯜꯂꯤ ꯍꯥꯏꯕ
ꯎꯝ ꯊꯣꯛꯇꯦꯍꯦ ꯑꯩ ꯊꯣꯛꯄ ꯏꯀꯥꯏ
ꯑꯦ ꯑꯦ ꯑꯦ ꯑꯦ ꯈꯔ ꯈꯔ ꯊꯥꯖꯅꯤꯡꯉꯥꯏ ꯂꯩ ꯃꯣꯏꯊꯣꯛꯄꯁꯦ ꯃꯣꯏꯊꯣꯛꯄꯁꯦ ꯍꯛꯆꯥꯡ ꯐꯩ ꯍꯥꯏꯕꯅꯤ
ꯍꯌꯦꯡꯕ ꯏꯟꯇꯔꯚꯤꯌꯨ ꯂꯧꯕ ꯀꯥꯟꯗ ꯃꯣꯏ ꯊꯣꯛꯑꯒꯦ ꯊꯕꯛ ꯊ ꯊꯕꯛ ꯇꯣ ꯐꯪꯗ꯭ꯔꯗꯤ ꯅꯒꯤ ꯅꯪꯒꯤ ꯃꯤꯡ ꯀꯔꯤ ꯀꯧꯕ꯭ꯔꯥ ꯑꯣꯠ ꯊ ꯍꯥꯏꯔꯗꯤ
ꯎꯝ ꯁꯣꯏꯔꯦꯗꯅꯥ ꯑꯗꯨꯗꯤ ꯅꯣꯏ ꯁꯣꯏꯔꯦ ꯊꯕ ꯐꯪꯉꯅꯦ ꯑꯁ ꯃꯨ ꯀ ꯀꯠꯊꯣꯛꯑ ꯑꯃꯨꯛ ꯀꯠꯊꯣꯛꯑ ꯑꯁ ꯌꯥꯝ ꯄꯤꯔꯛꯀꯅꯤ ꯑꯗꯨꯒꯕꯛ
ꯀꯠꯊꯣꯛꯑ ꯑꯃ ꯀꯠꯊꯣꯛꯑ ꯑꯃ ꯑꯃ ꯑꯃ ꯍꯥꯞꯀꯦ
ꯑ ꯑꯗꯨꯗꯅ
ꯑꯗꯨ ꯂꯨꯒꯕꯗꯤ ꯐꯕꯀꯣ ꯑꯗꯨ ꯄꯥꯜꯂꯤꯇꯅꯦ ꯑꯩꯈꯣꯏꯗꯤ ꯑꯁ ꯐꯠꯇꯕ ꯃꯤ ꯉꯥꯛꯇ
ꯎ
ꯑꯩꯒꯤ ꯏꯆꯥ ꯈꯔ ꯂꯩꯌꯦꯕ ꯐꯃꯨꯡꯗ
ꯎꯝ
ꯃꯁꯤꯒꯤ ꯎ ꯑꯃꯅ ꯑꯁꯪꯕꯤ ꯑꯃꯅ ꯑꯉꯥꯡꯕꯤ ꯑꯃꯅ ꯑꯉꯥꯡ ꯅꯠꯇꯦ ꯁꯤꯁꯦ ꯃꯃꯤꯡ ꯂꯩꯇ꯭ꯔꯦꯅꯦ
ꯎꯝ ꯅꯪ ꯅꯆꯥ ꯂꯩꯔꯕꯣꯅꯦ
ꯍꯣꯏ
ꯍꯣꯏꯁ ꯅꯈꯣꯗꯤ ꯅꯍꯥ ꯌꯥꯝꯃꯅ
ꯑꯁ ꯇ꯭ꯔꯥ ꯈꯪꯗꯦ
ꯧ ꯃꯧꯅ ꯍꯥꯏꯔꯣ
ꯍꯣꯏ
ꯑꯗꯨ ꯑꯣꯏꯔꯝꯒꯅꯦꯕ ꯉꯁꯛꯁꯨ ꯐꯖꯔꯝꯒꯅꯤꯗ
ꯍꯣꯏ ꯐꯖꯩꯌꯦ ꯁꯛꯇꯤ ꯍꯥꯏꯒꯅꯨ ꯑꯁ
ꯀꯥꯞꯄꯅꯦꯕ ꯑꯁ ꯑꯁ ꯑꯗꯨꯃꯥꯏ ꯍꯥꯏꯔꯒꯗꯤ ꯑꯩ ꯏꯀꯥꯏ ꯀꯥꯏꯔ‌ꯦꯗ
ꯏꯀꯥꯏꯒꯅꯨꯗ ꯀꯔꯤ ꯏꯀꯥꯏꯒꯦꯔ ꯁꯄꯥꯡ ꯎ ꯁꯄ꯭ꯔꯥꯡꯁꯤꯡꯕꯨ ꯀꯃꯥꯏꯅ ꯑꯁ ꯑꯩ ꯄ꯭ꯔꯤꯊꯤꯕꯤꯗ ꯑꯩꯩꯅ ꯂꯧꯔꯤꯗꯅꯦ ꯃꯄꯥꯟ ꯊꯣꯛꯇꯕꯒꯤ ꯋꯥꯅꯤ ꯑꯩꯅ ꯃꯄꯥꯟ ꯊꯣꯛꯑꯗꯤ ꯃꯤꯅꯥ ꯏꯤꯒ ꯇꯥꯔꯅꯤ ꯑꯩ ꯎꯕꯗ ꯉꯥꯎꯕꯒꯦ ꯑꯁ ꯁꯣꯔꯣꯛꯇ ꯆꯠꯄ ꯁꯀꯁꯦ ꯄꯨꯂꯞ ꯄꯨꯂꯞ ꯇꯥꯔꯤꯅꯤꯅꯦ ꯑꯩ ꯎꯕ ꯏ ꯀꯞꯄ ꯐꯥꯎ ꯌꯥꯎꯔꯕꯅꯦ ꯑꯁ ꯃꯤꯃꯗ ꯁꯨꯃꯥꯏ ꯍꯥꯏ ꯑꯩ ꯗ ꯑꯩ ꯑꯁ ꯅꯪꯃꯛ ꯐꯖꯕ ꯑꯩ ꯎꯗ꯭ꯔꯤ ꯁꯪꯁꯥꯔꯁꯤꯗ ꯅꯪ ꯜꯂꯥꯏꯒꯤ ꯃꯆꯥꯔ ꯍꯥꯏꯅ ꯀꯞꯄꯦ
ꯑꯁ ꯂꯥꯏ ꯃꯆꯥꯔ ꯑꯗꯨꯅꯤꯅ ꯂꯥꯏꯔꯦꯝꯕꯤ ꯂꯥꯏꯔꯦꯟ ꯅꯨꯕꯤꯒ ꯃꯆꯥꯔꯣ ꯍꯤꯂꯣꯏ ꯃꯆꯥꯔꯣ
ꯍꯦ ꯑꯗꯨꯒꯨꯝꯕꯗꯣ ꯍꯥꯏꯒꯅꯨ
ꯀꯤꯕ꯭ꯔꯥ
ꯀꯤꯗ‌ꯦꯗꯥ ꯑꯗꯨ ꯍꯥꯏꯒꯅꫭꯕ
ꯎꯝ ꯅꯪ ꯅꯥꯕ꯭ꯔꯥ
ꯅꯗ‌ꯦꯗꯥ
ꯑꯦ ꯅꯪ ꯈꯣꯟꯗꯣ ꯅꯥꯕ ꯈꯣꯟ ꯃꯥꯟꯕ ꯅꯕꯥ ꯌꯥꯗ‌ꯦꯀꯣ
ꯑꯩ ꯃꯈꯥꯗ ꯇꯨꯝꯕꯒꯤꯅꯦ
ꯎꯝ ꯃꯈꯥꯗ ꯇꯨꯝꯃꯗꯤ ꯑꯗꯨꯝ ꯇꯧꯕ꯭ꯔꯅꯦ
ꯎꯝ ꯃꯈꯥꯔꯗ ꯇꯨꯝꯕꯅꯤꯅ ꯅꯥꯇꯣꯟꯗꯣ ꯈꯔ ꯈꯔ ꯐꯨꯟꯒꯠ ꯐꯨꯟꯒꯠ ꯇꯧꯕ ꯅꯣꯡ ꯆꯨꯕ ꯃꯥꯜꯂꯦ ꯐ‌ꯦꯟ ꯃꯈꯣꯟꯅ ꯇꯥꯗꯦ ꯇꯨꯝꯕ ꯅꯨꯡꯉꯥꯏꯒꯅꯤꯅꯦ
ꯇꯨꯝꯕ ꯅꯨꯡꯉꯥꯏꯌꯦ ꯑꯗꯣ ꯅꯪꯒ ꯋꯥꯔꯤ ꯁꯥꯟꯅꯔꯗꯤ ꯍꯦꯟꯅ ꯅꯨꯡꯉꯥꯏꯌꯦ
ꯑꯁ ꯅꯪꯒꯤꯁꯤ ꯀꯥꯏꯗ ꯑꯁ ꯀꯥꯏꯗ
ꯑꯁ ꯀꯔꯤꯒꯤ ꯀꯥꯥꯏꯕꯔꯥꯅ‌ꯦ
ꯏꯀꯥꯏ ꯑꯩ ꯇꯨꯝꯃꯒ‌ꯦ
ꯅꫭꯡ ꯆꯨꯕ ꯃꯥꯜꯂ‌ꯦ ꯍꯣꯏ ꯈꯔꯥ ꯈꯔꯥ ꯑꯁ ꯈꯔꯥ ꯈꯔꯥ ꯆꯨꯋ‌ꯦ
ꯀꯟꯗꯤ ꯆꯨꯗꯦꯕ ꯀꯟꯅ ꯆꯨꯔꯣ ꯍꯥꯏꯅꯤ ꯍꯥꯏꯔꯤꯁꯤꯅꯦ ꯑꯩꯗꯤ ꯑꯗꯣ ꯃꯩ ꯃꯨꯂꯗꯤ ꯗꯥꯎ ꯌꯥꯗ ꯌꯥꯏꯗꯥꯅ ꯐꯣꯟ ꯕꯦꯇ꯭ꯔꯤ ꯑꯗꯨꯝ ꯆꯥꯔꯖ ꯇꯧꯈꯤꯒꯦ ꯍꯧꯖꯤꯛ ꯆꯔꯁ ꯇꯧꯔꯁꯨ ꯑꯗꯨꯨ ꯀꯣꯜ ꯇꯧꯕ ꯌꯥꯏꯗ ꯑꯥꯏꯗꯤ ꯑꯥꯏꯗꯤ
ꯌꯥꯏ ꯌꯥꯏ ꯀꯩꯁꯨ ꯀꯥꯗꯦ ꯅꯆꯦ ꯀꯩꯁꯨ ꯍꯥꯏꯔꯨꯏ ꯎꯝ
ꯆꯥꯛ ꯌꯦꯟꯁꯥꯡꯗꯤ ꯆꯥꯔꯕ ꯅꯠꯇ꯭ꯔꯣ
ꯆꯥꯛꯇꯣ ꯎꯁꯣꯏ ꯑꯩꯒꯣ ꯎꯁꯣꯏ ꯎꯁꯣꯏꯗꯣ ꯍꯧꯖꯤꯛ ꯃꯣꯔꯣꯛ ꯃꯦꯠꯇꯣꯏꯅꯦ ꯃꫭꯔꫭꯛ ꯃ‌ꯦꯠꯂꯒ ꯆꯗꫭꯏꯅ‌ꯦ ꯎꯁꯣꯏ ꯑꯍꯥꯟꯕ ꯆꯥꯗꯣꯏꯅꯦ ꯀꯨꯝꯁꯤꯒꯤ
ꯅꯪꯗꯤ ꯀꯥꯏꯒꯤ ꯐꯪꯕ
ꯂꯩꯕ ꯅꯠꯇ ꯈꯔ ꯁꯤꯗ ꯂꯩꯕ ꯄꯤꯔꯛꯄ ꯍꯥꯎꯒꯗꯕ ꯃꯟꯕꯔꯥ
ꯑꯁ ꯑꯩꯈꯣꯏꯗꯤ ꯎꯁꯣꯏ ꯊꯣꯛꯣꯛꯄ꯭ꯔꯥ ꯊꯣꯛꯇꯕ꯭ꯔꯥꯗꯤ ꯈꯪꯗꯦ
ꯑꯁꯣꯏ ꯃꯇꯝꯅꯤꯅꯦ ꯍꯧꯖꯤꯛ
ꯎꯝ ꯑꯩꯈꯣꯏꯗꯤ ꯅꯣꯡ ꯇꯣꯏ ꯇꯣꯏꯅ ꯆꯨꯗꯕ ꯃꯔꯛ ꯃꯔꯛ ꯈꯛꯇ ꯑꯗꯨꯒꯤ ꯅꯣꯡꯀꯥꯟ ꯆꯨꯔꯗꯤ ꯎꯁꯣꯏ ꯊꯣꯛꯣꯛꯑꯦꯕ
ꯎꯝ ꯎꯝ